ꯗꯨꯞ ꯀꯨꯢꯗꯕꯣ
ꯍꯦꯜꯂꯣ
ꯍꯦꯜꯂꯣ ꯆꯥꯔꯕꯣ ꯆꯥꯛ ꯆꯥꯔꯕꯣ
ꯆꯥꯔꯦ ꯅꯪꯗꯤ
ꯆꯔꯦ ꯑꯩꯁꯨ ꯀꯩꯩ ꯏꯟꯁꯥꯡꯅꯣ
ꯑꯥ ꯑꯗꯨꯒ ꯈꯥꯃꯦꯟ
ꯂꯥꯡꯒꯅꯣ ꯇꯅꯤꯡꯗ꯭ꯔꯦ
ꯑꯥ
ꯅꯨꯄꯤ ꯑꯃ ꯀꯧꯕ
ꯑꯣ
ꯀꯩꯗꯧꯔꯤꯅꯣ
ꯀꯔꯤ ꯏꯟꯁꯥꯡ ꯆꯕ꯭ꯔꯥ
ꯑꯩꯗꯤ ꯑꯂꯨꯒ ꯍꯋꯥꯏ
ꯍꯥ ꯍꯥ ꯑꯂꯨ ꯉꯥꯛꯇꯅꯦꯀꯣ ꯍꯧꯖꯤꯛꯀꯥꯟꯁꯦ
ꯑꯂꯨ ꯉꯥꯛꯇꯅꯤ ꯑꯩꯗꯤ ꯕꯥꯔꯥꯗ ꯂꯩꯕꯒꯤ ꯍꯤ ꯍꯤ
ꯎꯄꯥꯏ ꯂꯩꯇꯦ
ꯀꯩꯗꯧꯔꯤꯅꯣ
ꯁꯨꯝ ꯐꯝꯔꯒ ꯂꯩꯌꯦꯅꯦ
ꯌꯥꯝ ꯁꯥꯏꯌꯦ
ꯑꯣ ꯍꯧꯖꯤꯛꯇꯤ ꯑꯥ ꯌꯥꯝ ꯀꯟꯅ ꯁꯥꯗꯦꯗ
ꯁꯥꯃꯟꯗꯅ ꯂꯣꯏꯔꯦ ꯁꯤꯒꯗꯧꯔꯦ
ꯑꯩꯈꯣꯏꯔꯣꯝꯗꯗꯤ ꯍꯧꯖꯤꯛꯇꯤ ꯑꯥ ꯅꯣꯔꯃꯦꯜꯅꯦ ꯂꯩꯕ ꯅꯨꯡꯉꯥꯏꯌꯦ
ꯄꯣꯈꯥꯏꯒꯗꯧꯔꯦ
ꯑꯁ ꯅꯨꯡꯁꯥ ꯌꯥꯝ ꯀꯟꯕ꯭ꯔꯣꯅꯦ
ꯎꯝ ꯌꯥꯝ ꯀꯜꯂꯦ
ꯎꯝ ꯑꯩꯈꯣꯏꯔꯣꯝꯗꯗꯤ ꯅꯨꯡꯁꯥꯗꯤ ꯊꯣꯛꯇꯦ ꯍꯧꯖꯤꯛꯇꯤ
ꯌꯨꯝ ꯆꯠꯄ ꯅꯨꯡꯉꯥꯏꯕ꯭ꯔꯣ
ꯑꯥ ꯅꯨꯡꯉꯥꯏꯔꯦ
ꯀꯣꯛ ꯂꯥꯛꯑꯣꯗꯅ
ꯑꯃꯨꯛ ꯂꯥꯛꯔꯁꯨ ꯑꯩꯈꯣꯏꯗꯤ ꯌꯥꯝ ꯂꯥꯞꯅ ꯂꯩꯕꯒꯤ ꯀꯩꯅꯣ ꯎꯗꯦꯅ ꯎꯅꯥꯕ ꯃꯇꯝꯁꯨ ꯂꯩꯇꯦ ꯎꯝ ꯍꯤ ꯍꯤ ꯍꯤ
ꯀꯣꯏꯕ ꯆꯠꯁꯦ ꯅꯣꯡꯃ
ꯑꯁ ꯈꯪꯗꯦꯗ ꯑꯗꯨꯁꯨ ꯄꯩꯁꯥ ꯌꯥꯝ ꯆꯪ ꯑꯍꯥꯟꯕ ꯀꯣꯏꯕꯁꯨ
ꯍꯥ ꯍꯥ ꯍꯥ ꯅꯣꯡꯃꯗꯤ ꯆꯠꯆꯦꯍꯦ
ꯆꯠꯁꯦ ꯍꯣꯏ ꯅꯪꯒꯤ ꯑꯣꯀꯣꯝꯗꯣ ꯂꯣꯏꯔꯕ꯭ꯔꯣ
ꯍꯥꯥ
ꯅꯪꯒꯤ ꯐꯣꯝ ꯊꯥꯖꯤꯟꯕ ꯑꯗꯣ ꯂꯣꯏꯔꯕ꯭ꯔꯣ ꯑꯣ ꯑꯣ ꯍꯨꯡ ꯍꯨꯡ
ꯎ
ꯏꯃꯥꯟꯅꯕꯤ ꯑꯃꯗꯨꯗꯤ ꯇꯧꯌꯦ ꯍꯥꯏꯕ꯭ꯔ
ꯑꯧ ꯃꯥꯒꯤꯁꯨ ꯇꯧꯒꯅꯤ ꯄꯨꯂꯞ ꯑꯩꯒꯤ ꯂꯣꯏꯔꯒ ꯇꯧꯗ꯭ꯔꯤꯕꯣ ꯅꯪꯗꯤ
ꯇꯧꯕꯤꯌꯣ ꯍꯥꯏꯔꯒ ꯀ꯭ꯔꯤꯁꯨ ꯈꯨꯝꯔꯛꯇꯦꯅꯦ ꯀ꯭ꯔꯤꯔ ꯈꯪꯗꯦꯅꯦ ꯎꯝ
ꯌꯥꯝ ꯐꯩꯌꯦ ꯅꯣꯏꯗꯤ ꯅꯣꯏ ꯗꯥꯗꯥ ꯂꯩꯕꯒꯤ ꯇꯧꯕꯤꯅꯕ ꯂꯩꯔꯦꯗꯅ
ꯈꯪꯗꯦ ꯈꯨꯝꯁꯨ ꯈꯨꯝꯔꯛꯇꯦ ꯀꯃꯥꯏꯟ ꯇꯧꯁꯤꯔ
ꯀꯣꯜ ꯀꯣꯜ ꯇꯧꯔꯒ ꯍꯥꯏꯌꯣꯗꯅ
ꯑꯅꯤꯔꯛ ꯍꯥꯏꯈ꯭ꯔꯕꯅꯦ ꯉꯁꯤꯁꯨ ꯍꯥꯏꯌꯦ
ꯁꯤ ꯊꯥꯅ ꯂꯥꯁ ꯗꯦꯠꯅꯤ ꯍꯥꯏꯕꯅꯦ
ꯑꯩꯈꯣꯏ ꯕꯦꯁ ꯏꯌꯥꯝꯕ ꯁꯤꯡꯗꯤ ꯑꯗꯣ ꯐꯣꯝ ꯊꯥꯒꯗ ꯕꯃꯥꯜꯂꯦ
ꯅꯊꯟꯗ ꯂꯩꯕ꯭ꯔꯥ ꯅꯪ
ꯎꯝ ꯍꯧꯖꯤꯛꯇꯤ ꯏꯊꯟꯗꯅꯦ ꯂꯩꯕ
ꯂꯩꯕ ꯅꯨꯡꯉꯥꯏꯕ꯭ꯔꯥ
ꯑꯁ ꯏꯊꯟꯗ ꯂꯩꯕꯁꯤꯕꯨ ꯀ ꯀꯔꯤ ꯅꯨꯡꯉꯥꯏꯒꯅꯤ
ꯅꯣꯏ ꯍꯦꯔꯣꯅ ꯀꯣꯜ ꯇꯧꯗꯅ
ꯇꯧꯃꯟꯕꯒꯤ ꯈꯤꯔꯦꯅꯦ
ꯅꯨꯡꯇꯤꯒꯤ ꯇꯧꯅꯤꯉꯥꯏ ꯃꯇꯝ ꯂꯩꯇꯦ ꯃꯥꯁꯨ ꯀꯔꯤ ꯀꯔꯤꯅꯣ ꯇꯧꯕꯅꯤꯗ ꯃꯌꯨꯝꯗ
ꯆꯤꯟꯕꯅ ꯐꯔꯦꯗ
ꯍꯥꯥ
ꯊꯕꯛ ꯆꯤꯟꯕꯅ ꯐꯥꯔꯦꯕ
ꯅꯣꯛꯀꯅꯨ ꯀꯔꯤꯅꯣꯅꯦ
ꯅꯪꯗꯤ ꯀꯔꯤ ꯇꯧꯔ ꯂꯩꯕ꯭ꯔꯥ
ꯍꯤꯞꯔꯒ ꯂꯩ ꯍꯧꯖꯤꯛ
ꯎꯝ
ꯏꯁꯩ ꯁꯛꯑꯣ
ꯏꯁꯩ ꯀꯔꯤ ꯏꯁꯩ ꯁꯛꯄꯤꯌꯨꯔ
ꯅꯪꯅ ꯄꯥꯝꯕ ꯍꯦꯛꯇ
ꯀꯐꯦꯠ ꯀꯐꯦꯠ
ꯑ ꯂꯦꯔꯤꯛꯁꯦ ꯑꯃꯨꯛꯀ ꯀꯧꯈ꯭ꯔꯦ ꯈꯪꯗ꯭ꯔꯦ ꯅꯪ ꯅꯪꯅꯦ ꯏꯁꯩ ꯌꯥꯝ ꯇꯥꯕ ꯅꯠꯇ꯭ꯔꯣ ꯅꯪꯗꯤ
ꯇꯥꯗꯦꯗ ꯁꯛꯄ ꯐꯥꯎ ꯍꯩꯗꯦ
ꯑꯩ ꯑꯩꯗꯤ ꯈꯪꯗꯦ ꯑꯩ ꯏꯁꯩ ꯁꯛꯂꯁꯨ
ꯍꯩ ꯄꯨꯔꯛꯎꯀꯣ ꯌꯨꯝꯗꯒꯤ ꯍꯜꯂꯛꯑꯗꯤ
ꯀꯔꯤ ꯍꯩꯔꯣ
ꯂꯩꯕ ꯈꯨꯗꯤꯡꯃꯛ ꯄꯨꯔꯛꯑꯣ
ꯍꯩꯒ꯭ꯔꯨ ꯄꯨꯔꯛꯀꯦ
ꯑꯗꯨꯁꯨꯨ ꯌꯥꯏ
ꯑꯁ ꯅꯣꯏ ꯃꯅꯥꯛꯇ ꯍꯩꯒ꯭ꯔꯨ ꯌꯥꯝ ꯂꯩꯕꯗꯣ ꯂꯧꯔꯣ ꯂꯧꯕ ꯆꯠꯂꯣ
ꯄꯥꯟꯍꯧꯋꯦ
ꯎꯝ
ꯍꯦꯛꯇ ꯆꯥꯕ ꯌꯥꯈꯤꯔꯣꯏꯗ
ꯅꯨꯡꯁꯥꯗꯤ ꯊꯣꯛꯇꯦ ꯑꯗꯨꯕꯨ ꯁꯥꯗꯤ ꯁꯥꯏꯍꯦ
ꯐꯦꯟ ꯊꯥꯔꯒ ꯇꯨꯝꯃꯨ
ꯌꯥꯍꯧ ꯊꯦꯡꯕ꯭ꯔ ꯌꯥꯍꯧ ꯉꯟꯕ꯭ꯔ ꯅꯊꯟꯗ ꯂꯩꯕꯁꯦ
ꯊꯦꯡꯉꯦ
ꯅꯨꯡꯉꯥꯏꯔꯝꯒꯅꯤꯀꯣ ꯌꯥꯍꯧ ꯊꯦꯡꯔꯗꯤ ꯑꯩꯗꯤ ꯑꯁ ꯌꯥꯍꯧ ꯉꯟꯕꯒꯤ
ꯑꯃꯨꯛ ꯇꯨꯝꯅꯤꯡꯉꯛꯂꯕꫭ ꯊꯕꯛ ꯌꯥꯝ ꯆꯤꯟꯕ꯭ꯔꯣ
ꯑꯁ ꯑꯩꯒꯤ ꯊꯕꯛ ꯍꯥꯏꯗꯤ ꯍꯧꯒꯠꯂꯅꯤ ꯆꯥꯛ ꯊꯣꯡ ꯔꯅꯤ ꯕ꯭ꯔꯦꯛꯐꯥꯁ ꯁꯦꯝꯃꯅꯤ ꯑꯃꯨꯛ ꯄꯤꯖꯔꯅꯤ ꯑꯃꯨꯛꯀ ꯀꯣꯟ ꯐꯦꯡꯔꯅꯤ ꯑꯗꯨ ꯈꯛꯇꯅꯤꯗ
ꯑꯁ ꯆꯥꯛ ꯊꯣꯡꯃꯟꯕꯒꯤ ꯊꯣꯡꯅꯤꯡꯗ꯭ꯔꯦ ꯋꯥꯔꯦ ꯍꯥ
ꯅꯨꯡꯇꯤꯒꯤ ꯊꯣꯡꯕ꯭ꯔ ꯅꯪꯅ
ꯎꯝ ꯅꯨꯡꯇꯤꯒꯤ
ꯅꯨꯡꯇꯤꯒꯤ ꯊꯣꯡꯕꯁꯦ
ꯅꯨꯡꯇꯤ ꯊꯣꯡꯕꯁꯦ ꯋꯥꯏꯌꯦꯕ ꯀꯔꯤ ꯌꯦꯟꯁꯥꯡ ꯊꯣꯡ ꯁꯤꯔ ꯀ꯭ꯔꯤ ꯀ꯭ꯔꯤ ꯃꯊꯦꯜ ꯁꯦꯝꯁꯤꯔ ꯑꯁ
ꯑꯍꯥꯎ ꯑꯍꯥꯎꯕ ꯆꯥꯎ
ꯑꯍꯥꯎ ꯑꯍꯥꯎꯕꯁꯨ ꯂꯩꯔꯛꯇꯦ
ꯑꯩ
ꯅꯣꯏꯗꯤ ꯃꯄꯥꯟ ꯃꯄꯥꯟ ꯑꯝꯇ ꯊꯣꯛꯇ꯭ꯔꯦ ꯍꯧꯖꯤꯛꯀꯥꯟꯁꯦ
ꯊꯣꯛꯇ꯭ꯔꯦ ꯄꯩꯁꯥꯁꯨ ꯂꯩꯇꯕꯒꯤ ꯄꯩꯁꯥ ꯉꯥꯛꯇꯅꯤꯗꯅ ꯆꯠꯄꯁꯦ
ꯕꯣꯔꯤꯡ ꯌꯥꯝ ꯑꯣꯏꯔꯅꯤꯀꯣ ꯑꯗꯨꯝ ꯂꯩꯕꯁꯦ
ꯑꯪ ꯀꯅꯥꯅꯣ ꯀꯣꯜ ꯇꯧꯔꯛꯏꯁꯤꯅ
ꯀꫭ
ꯂꯩꯁꯥꯕꯤ ꯑꯃꯁꯨ ꯂꯩꯕ꯭ꯔ
ꯍꯥꯥ
ꯂꯩꯁꯥꯕꯤ ꯑꯃꯗꯨꯁꯨ ꯂꯩꯕ꯭ꯔꯥ
ꯂꯩꯌꯦ
ꯃꯗꯤ ꯀꯔꯤ ꯇꯧꯔ ꯂꯩꯕ꯭ꯔ
ꯑꯅꯤꯗꯤ ꯆꯥꯕꯒ ꯇꯨꯝꯕꯒ ꯑꯗꯨꯝ ꯇꯧꯔꯒ ꯂꯩꯔꯦꯗ ꯀꯔꯤꯁꯨ ꯆꯠꯅꯤꯡꯉꯥꯢ ꯂꯩꯇꯦ
ꯌꯥꯝ ꯅꯣꯏꯈꯠꯄ꯭ꯔꯣ ꯅꯪꯗꯣ
ꯍꯧꯖꯤꯛꯀꯥꯟ ꯅꯣꯏꯈꯠꯇ꯭ꯔꯗꯤ ꯃꯇꯝ ꯂꯩꯔꯣꯢꯅꯦ ꯅꯪꯗꯤ
ꯎꯝ ꯍꯧꯖꯤꯀꯥꯟ ꯅꯣꯢꯔꯗꯤ ꯅꯣꯏ ꯃꯇꯝ ꯂꯩꯇ꯭ꯔꯦ
ꯆꯥꯔꯒ ꯇꯨꯝꯃꯒ ꯅꯨꯡꯉꯥꯏꯕ ꯄꯨꯟꯁꯤ ꯍꯥꯏꯗꯨꯅꯦ ꯑꯗꯨꯗꯤ
ꯅꯨꯡꯉꯥꯏꯃꯟꯗꯅ ꯋꯥꯒꯗꯕ ꯃꯥꯜꯂꯦ
ꯍꯥꯥ
ꯍꯧꯖꯤꯛ ꯅꯨꯡꯉꯥꯏꯃꯟꯗꯅꯀꯣ ꯌꯨꯝ ꯄꯥꯟꯕ ꯃꯇꯝꯗ ꯋꯥꯒꯗꯕ ꯃꯥꯜꯂꯦ
ꯍꯦ ꯀꯔꯤꯁꯨ ꯋꯥꯒꯅꯨꯗ ꯑꯗꯨ ꯃꯇꯝ ꯅꯨꯡꯉꯥꯏꯅ ꯅꯨꯡꯉꯥꯏꯅ ꯂꯩꯒꯅꯤꯗ ꯀꯔꯤꯒꯤ ꯑꯗꯨꯛ ꯋꯥꯔꯨꯅꯤ
ꯅꯨꯁꯤꯕ ꯃꯅꯥꯛꯇ ꯂꯩꯔꯒꯕꯨ
ꯑꯥꯏꯁ
ꯂꯧꯈꯛꯇ ꯆꯥꯠꯂꯒ ꯂꯩꯔꯅꯤ
ꯑꯁ ꯂꯧ ꯆꯥꯠꯄꯁꯨ ꯅꯨꯡꯉꯥꯏꯕꯅꯦ ꯐꯦꯝꯂꯤ ꯂꯣꯏꯅꯃꯛ ꯆꯠꯄꯗꯣ ꯎꯝ ꯅꯪ ꯅꯪꯅ ꯄꯩꯁꯥ ꯊꯣꯛꯅꯤꯡꯉꯥꯏ ꯇꯧꯔꯤꯁꯤꯗꯤ
ꯍꯧꯖꯗ꯭ꯔꯦꯗ
ꯁꯨꯝ ꯌꯨꯝꯗ ꯂꯩ
ꯍꯨꯝ
ꯈꯪꯗ꯭ꯔꯦ ꯈꯪꯗ꯭ꯔꯦ ꯄꯨꯟꯁꯤꯒꯤ ꯈꯟꯒꯦ ꯍꯥꯥ
ꯀꯗꯥꯏꯗ ꯆꯠꯅꯈ꯭ꯔꯒꯦ ꯅꯣꯏꯒꯤ ꯌꯨꯝ ꯃꯤ ꯃꯌꯥꯝꯗꯣ
ꯎꯝ ꯔꯨꯝꯗ ꯇꯨꯝꯃꯒ ꯂꯩꯕ ꯃꯤꯁꯨ ꯌꯥꯎꯋꯦ ꯑꯩꯅ ꯀꯤꯆꯥꯟꯗ ꯂꯩꯕ
ꯍꯥ
ꯇꯨꯝꯃꯒ ꯆꯥꯔꯒ ꯂꯩꯔꯦ ꯍꯧꯖꯤꯛꯀꯥꯟꯒꯤ ꯄꯨꯟꯁꯤꯁꯦ
ꯂꯥꯡꯒꯅꯨ ꯇꯅꯤꯡꯗꯦ ꯀꯔꯤ ꯊꯝꯃꯒꯦꯀꯣ
ꯑꯥ
ꯊꯝꯃꯒꯦꯀꯣ
ꯍꯣꯏ